ꯎꯝ
ꯑꯗꯨꯃꯥꯏꯅ ꯃꯈꯜꯒꯤꯁꯨ ꯃꯈꯥ ꯄꯣꯠꯂꯦ ꯍꯥꯏꯗꯨꯅꯦ ꯑꯩꯈꯣꯏꯅ ꯂꯥꯏꯅꯤꯡꯉꯥ ꯀꯥꯟꯗ ꯉꯁꯥꯏꯒꯤ ꯑꯥ ꯀꯃꯥꯏꯅ ꯅꯤꯡꯒꯦꯅꯦ ꯢꯆꯦꯅ ꯅꯤꯡꯕꯗꯣ
ꯑꯩꯅ ꯁꯨꯝ ꯅꯤꯡꯕꯗ
ꯑꯥ
ꯑꯩ ꯈꯔ ꯂꯩꯔꯒ ꯄꯥꯏꯔꯛꯈꯤꯅꯤꯅ ꯈꯜꯂꯦ ꯑꯗꯩ ꯑꯗꯨꯝ ꯈꯟꯕꯗꯤ ꯃꯌꯥꯝ ꯂꯩꯗꯥ
ꯍꯥꯏꯗꯤ ꯄꯩꯁꯥ ꯄꯩꯁꯥ ꯄꯥꯏꯍꯟꯕꯤꯌꯨ ꯍꯥꯏꯗꯤ ꯑꯅꯥ ꯑꯌꯦꯛ ꯂꯩꯍꯟꯕꯤꯒꯅꯨ ꯏꯃꯨꯡ ꯃꯅꯨꯡ ꯁꯟꯊꯤꯅ ꯂꯩꯍꯟꯕꯤꯌꯨꯕ ꯑꯗꯨꯃꯥꯏꯅ ꯅꯤꯡꯕ꯭ꯔꯥꯕ
ꯂꯥꯏ ꯈꯨꯔꯨꯝꯕꯗ
ꯍꯣꯏ ꯍꯣꯏ
ꯑꯗꯨꯝ ꯈꯪꯗꯦꯗ ꯀꯃꯥꯏ ꯍꯥꯏꯗꯣꯏꯅꯣ
ꯍꯥꯏꯗꯣꯛꯄꯥ ꯏꯀꯥꯏꯕꯔꯣ ꯍꯥꯢꯁꯦ
ꯑꯗꯨꯝ ꯂꯥꯏꯕꯨꯗꯤ ꯑꯗꯨꯝ ꯈꯣꯏꯔꯝꯃꯤꯀꯣ ꯏꯃꯨꯡ ꯃꯅꯨꯡꯒꯤ ꯈꯤꯇꯪ ꯅꯠꯇꯅ ꯑꯗꯨꯝ ꯂꯩꯕꯥꯛꯀꯤ ꯌꯥꯎꯅꯁꯨ ꯑꯗꯨꯝ ꯈꯣꯏꯔꯝꯕ ꯃꯤꯅꯦꯕ ꯑꯩꯁꯦ
ꯎꯝ ꯍꯌꯦꯡꯋꯥꯏ ꯑꯩꯈꯣꯏ ꯍꯦꯔꯣꯗꯣ ꯃꯁꯛ ꯐꯖꯍꯟꯕꯤꯌꯨ ꯀꯥꯏꯗꯅ ꯈꯨꯔꯨꯝꯗꯔꯥ ꯑꯗꯨꯗꯤ
ꯑꯗꯨꯒꯗꯤ ꯅꯤꯡꯁꯤꯡꯗꯦꯗ ꯅꯪꯅ ꯍꯥꯏꯔꯒꯕꯨꯕꯨ ꯒ꯭ꯌꯥꯟ ꯂꯥꯛꯑꯦ
ꯑꯣ ꯍꯣꯏ ꯂꯥꯏ ꯅꯤꯡꯕꯗ ꯉꯁꯥꯏꯒꯤ ꯏꯅꯔꯖꯤꯗꯣ
ꯎꯝ
ꯑꯩꯅ ꯄꯩꯁꯥ ꯄꯥꯏꯍꯟꯕꯤꯌꯨ ꯍꯥꯏ ꯍꯥꯏꯔꯤꯁꯦ ꯀꯩꯅꯣ ꯍꯥꯏꯕ ꯃꯇꯝꯗ ꯑꯩꯁꯦ ꯄꯩꯁꯥ ꯄꯥꯏꯗꯦ ꯍꯥꯏꯅꯦꯕ ꯑ ꯑꯩꯁꯦ ꯍꯛꯆꯥꯡ ꯐꯅꯖ ꯂꯩꯍꯟꯕꯤꯌꯨ ꯍꯥꯏꯁꯤꯅ ꯑꯃꯨꯛ ꯑꯩꯁꯦ ꯍꯛꯆꯥꯡ ꯐꯠꯇꯦ ꯍꯥꯏꯔꯤꯅꯦꯕ ꯍꯧꯖꯤꯛ ꯍꯧꯖꯤꯛꯁꯦ ꯏꯃꯨꯡ ꯃꯅꯨꯡ ꯁꯥꯟꯇꯤ ꯂꯩꯍꯟꯕꯤꯌꯨ ꯍꯥꯏꯁꯤꯅ ꯑꯃꯨꯛ ꯑꯩꯁꯦ ꯏꯃꯨꯡꯁꯦ ꯍꯧꯖꯤꯛ ꯍꯧꯖꯤꯛ ꯁꯥꯟꯇꯤ ꯂꯩꯇꯦ ꯍꯥꯏꯅꯦꯕ ꯑꯗꯨꯃꯥꯏꯅ ꯅꯤꯡꯕꯗꯤ ꯉꯁꯥꯏꯒꯤ ꯑꯩꯒꯤ ꯑꯣꯏꯕ ꯋꯥꯈꯜꯂꯣꯟꯗꯨꯅꯤꯀꯣ ꯑꯗꯣ ꯑꯩꯅ ꯄꯩꯁꯥꯕꯨ ꯑꯩꯕꯨ ꯏꯁꯣꯔ ꯏꯕꯨꯡꯉꯣ ꯑꯩꯕꯨ ꯊꯥꯒꯠꯆꯔꯤ ꯅꯪꯕꯨ ꯍꯥꯟꯅ ꯊꯥꯒꯠꯂꯅꯤꯡ ꯃꯥ ꯍꯥꯟꯅ ꯑꯇꯩ ꯄꯩꯁꯥ ꯄꯥꯏꯍꯟꯕꯒꯤꯗꯃꯛꯇ ꯑꯗꯣꯝꯕꯨ ꯍꯥꯟꯅ ꯍꯥꯟꯅ ꯈꯥꯒꯠꯆꯔꯤ ꯑꯩꯕꯨ ꯍꯛꯆꯥꯡ ꯐꯍꯟꯕꯒꯤꯗꯃꯛꯇ ꯑꯗꯣꯝꯕꯨ ꯍꯟꯅ ꯍꯟꯅ ꯊꯥꯒꯠꯆꯔꯤ ꯑꯩꯒꯤ ꯏꯃꯨꯡ ꯁꯥꯟꯇꯤ ꯂꯩꯅꯩ ꯍꯩꯍꯟꯕꯒꯤꯗꯃꯛꯇ ꯑꯩꯕꯨ ꯍ ꯅꯪꯕꯨ ꯍꯟꯅ ꯍꯟꯅ ꯊꯥꯒꯠꯆꯩ ꯍꯥꯏꯔꯒ ꯑꯗꯨꯃꯥꯏꯅ ꯀꯩꯅꯣꯔꯣꯝꯗ ꯍꯥꯏꯇꯥꯔꯦ
ꯊꯥꯒꯠꯄ ꯑꯣꯏꯅ ꯐꯣꯡꯗꯣꯛꯄ ꯎꯝ ꯍꯥꯏꯗꯤ ꯍꯧꯖꯤꯛ ꯊꯣꯛꯑꯒ ꯂꯩꯕꯒꯤ ꯃꯑꯣꯡꯗ
ꯍꯣꯏ ꯍꯣꯏ ꯑꯗꯨꯒꯤ ꯃꯑꯣꯡꯗ ꯍꯥꯏꯇꯥꯔꯦ ꯑꯗꯨꯃꯥꯏꯅ ꯅꯤꯕ ꯍꯥꯏꯇꯥꯔꯦ ꯑꯗꯨ ꯑꯗꯨꯝ ꯐꯪꯕ꯭ꯔꯥ ꯈꯗꯦ ꯋꯥꯈꯟꯗꯣ ꯑꯗꯨꯃꯥꯏꯅ ꯅꯤꯕꯗꯣ ꯑꯗꯨ ꯃꯊꯟꯇ ꯑꯗꯨꯝ ꯂꯥꯛꯑꯦꯕꯣ ꯂꯝꯕꯦꯟꯗꯣ ꯑꯗꯣ ꯋꯥꯈꯜꯒꯤꯁꯨ ꯃꯈꯥ ꯄꯣꯜꯂꯦ ꯋꯥꯈꯜꯗꯣ ꯉꯁꯥꯏꯒꯤ ꯃꯇꯝ ꯆꯨꯞꯄꯗ ꯍꯥꯏꯇꯥꯔꯦ ꯏꯅꯔꯖꯤ ꯏꯅꯔꯖꯤ ꯌꯥꯎꯅꯕ ꯍꯥꯏꯇꯥꯔꯦ ꯑꯐꯕ ꯋꯥꯈꯜꯂꯣꯟ ꯑꯐꯕꯔꯣꯝꯗ ꯂꯩꯇꯥꯔꯗꯤ ꯐꯣꯟꯁꯨ ꯑꯐꯕꯗ ꯑꯗꯨꯝ ꯂꯥꯛꯢꯗꯥꯅ
ꯑꯗꯨꯕꯨꯗꯤ ꯆꯨꯝꯃꯦ ꯆꯨꯝꯃꯦꯗꯤ ꯑꯩꯗꯤ ꯑꯗꯨꯝ ꯑꯩꯁꯦ ꯗꯥꯎ ꯌꯥꯝ ꯌꯥꯕ ꯃꯤꯅꯤ ꯂꯥꯏꯅ ꯑꯗꯨꯝ ꯆꯥꯜꯂꯤ ꯑꯩꯅ ꯅꯤꯡꯕ ꯄꯣꯠꯁꯦ ꯑꯗꯨꯝ ꯅꯣꯡꯃ ꯅꯠꯇ꯭ꯔꯒ ꯅꯣꯡꯃꯗꯤ ꯑꯗꯨꯝ ꯊꯨꯡꯉꯤ
ꯎꯝ ꯎꯝ
ꯑꯗꯒꯤ ꯑꯗꯨꯝ ꯗꯥꯥꯎ ꯑꯗꯨꯝ ꯌꯥꯏꯌꯦꯅ ꯑꯗꯨꯝ ꯈꯜꯂꯦꯕꯀꯣ
ꯎꯝ
ꯑꯗꯨꯅ ꯌꯥꯁꯨ ꯑꯗꯨꯝ ꯌꯥꯏꯑꯦꯕ ꯏꯃꯥꯟꯅꯕꯤ ꯑꯃ ꯂꯩꯌꯦꯕ ꯃꯥꯁꯦ ꯗꯥꯎ ꯌꯥꯗꯦꯅ ꯑꯗꯨꯝ ꯈꯟꯖꯕ
ꯎꯝ
ꯈꯟꯕꯒꯤ ꯃꯇꯤꯛ ꯑꯗꯨꯝ ꯃꯥꯏ ꯀ꯭ꯂꯥꯁ ꯊꯥꯕ ꯑꯣꯏꯔꯣ ꯑꯦꯛꯖꯥꯝ ꯊꯥꯕ ꯑꯣꯏꯔꯣ ꯃꯥꯒꯤ ꯁꯤꯠꯀꯥꯁꯦ ꯍꯦꯛꯇ ꯂꯩꯔꯝꯗꯕꯒꯨꯝꯕ
ꯎꯝ
ꯍꯥꯏꯗꯤ ꯆꯤꯊꯔꯝꯕꯗꯣ
ꯑꯥ
ꯑꯗꯨꯃꯥꯏꯅ ꯍꯦꯛꯇ ꯇꯧꯋꯦꯕ ꯍꯥꯏꯗꯤ ꯃꯁꯥꯅ ꯗꯥꯎ ꯌꯥꯗꯦꯅ ꯑꯗꯨꯝ ꯈꯟꯈꯤꯕꯗꯣ
ꯃꯥꯅꯦ ꯃꯥꯅꯦ ꯑꯗ ꯅꯪꯗꯤ ꯗꯥꯎ ꯌꯥꯕꯅꯤ ꯃꯔꯨꯝꯀꯥ ꯑꯝꯇ ꯌꯥꯎꯗ꯭ꯔꯣ
ꯃꯔꯨꯝꯇꯤ ꯌꯥꯎꯗꯦꯗ
ꯑꯣ ꯌꯨꯝꯒꯤ ꯏꯆꯤꯟ ꯏꯅꯥꯎꯗꯤ ꯀꯌꯥꯅꯣ
ꯃꯔꯤꯅꯤ ꯏꯆꯤꯟ ꯏꯅꯥꯎ ꯃꯔꯤ ꯑꯩꯅ ꯑꯔꯣꯏꯕ
ꯑꯣ ꯅꯨꯄꯤ ꯀꯌꯥ ꯅꯨꯄꯥ ꯀꯌꯥ
ꯅꯨꯄꯤ ꯑꯍꯨꯝ ꯅꯨꯄꯥ ꯑꯃ ꯏꯆꯦ ꯑꯅꯤ ꯑꯩ ꯏꯆꯦ ꯑꯅꯤꯅ ꯑꯍꯜ ꯑꯣꯏꯗꯣꯏꯅꯦꯕꯀꯣ ꯑꯃ ꯃꯌꯨꯝ ꯄꯥꯟꯈ꯭ꯔꯦ ꯑꯃ ꯂꯩꯔꯤ ꯏꯕꯨꯡ ꯑꯃꯒ ꯂꯩꯔꯤ
ꯑꯣ ꯑꯣ
ꯅꯣꯢꯒꯤꯗꯤ
ꯅꯈꯣꯏꯒꯤꯅ ꯑꯍꯨꯝ ꯑꯩꯅ ꯑꯇꯣꯟꯕ ꯑꯩꯈꯣꯏ ꯏꯌꯥꯝꯕ ꯑꯃꯒ ꯏꯆꯦ ꯑꯃꯒꯗ ꯂꯩ ꯢꯆꯦꯗꯨ ꯃꯌꯨꯝ ꯄꯥꯟꯈ꯭ꯔꯦ ꯑꯩꯒ ꯏꯌꯥꯝꯕꯗꯨꯒꯗꯤ ꯂꯩ ꯄꯥꯟꯗ꯭ꯔꯤ
ꯎꯝ ꯄꯥꯟꯕ ꯌꯥꯔꯦꯅꯦ ꯑꯗꯨꯗꯤ
ꯍꯥ ꯑꯩꯗꯣ ꯀꯩꯅꯣ ꯇꯧꯋꯦ ꯂꯩꯇ꯭ꯔꯤꯌꯦ ꯀꯩꯅꯣ ꯑꯃꯗꯣ
ꯑꯣ ꯌꯥꯝ ꯂꯨꯔꯤꯕ ꯋꯥꯐꯝꯅꯦ ꯑꯗꯨꯁꯨ
ꯍꯣꯏ ꯁꯛ ꯈꯤꯇꯪ ꯊꯤꯔꯛꯄ ꯏꯃꯥꯗ ꯀꯩꯅꯣ ꯇꯧꯔꯛꯄꯗꯣ ꯑꯗꯨꯅ ꯑꯝꯇ ꯌꯥꯔꯛꯇ꯭ꯔꯦ ꯁꯛꯇꯤꯕꯅꯤꯅ
ꯅꯨꯄꯤꯗꯤ ꯁꯛ ꯐꯖꯕ ꯊꯤꯕꯗ ꯆꯠꯇꯕꯅꯤꯗ
ꯑꯥ ꯃꯣꯏꯗꯤ ꯀꯩꯗ ꯆꯠꯀꯦꯅ
ꯑꯗꯨꯝ ꯈꯔ ꯃꯣꯏꯕꯨ ꯈꯪꯕꯤꯕ ꯍꯥꯏꯇꯥꯔꯦ
ꯎꯝ
ꯑꯗꯨꯒꯨꯝꯕꯗ ꯑꯣꯏꯅ ꯑꯗꯨꯝ ꯆꯠꯄ ꯈꯔꯕꯨꯗꯤ ꯂꯩꯀꯣ ꯅꯨꯄꯤ ꯈꯔ ꯁꯨꯝ ꯑꯔꯛ ꯑꯔꯥꯛꯛꯇ ꯉꯥꯎꯕꯕꯨꯗꯤ ꯈꯔ ꯂꯩꯕꯅꯦꯕꯀꯣ ꯂꯩꯔꯁꯨ ꯑꯌꯥꯝꯕꯅꯗꯤ ꯑꯗꯨꯝ ꯃꯣꯏꯕꯨ ꯈꯪꯕꯤꯕꯗꯣ ꯑꯗꯣꯝꯗ ꯑꯗꯨꯝ ꯆꯠꯄꯅꯤ
ꯅꯨꯄꯥꯗꯁꯨ ꯂꯩꯗꯅ ꯑꯔꯪ ꯑꯔꯥꯛ ꯄꯥꯝꯕ
ꯎꯝ ꯂꯩ ꯂꯩ
ꯑꯗꯨꯃꯥꯏꯅ ꯅꯨꯄꯤꯗꯁꯨ ꯂꯩꯌꯦꯕ
ꯎꯝ
ꯃꯤ ꯃꯤ ꯃꯈꯥꯕꯨꯨꯗꯤ ꯄꯣꯜꯂꯦ
ꯉꯁꯥꯏꯒꯤ ꯃꯣꯏꯒꯤ ꯈꯪꯕꯤꯕ ꯍꯥꯏꯁꯦ ꯉꯁꯥꯏ ꯀꯃꯥꯏꯅ ꯃꯣꯏꯒꯤ ꯑꯄꯥꯝꯕ ꯈꯨꯗꯤꯡꯃꯛ ꯈꯪꯕꯤꯕ ꯑꯣꯏꯗꯣꯏꯔꯥ ꯅꯠꯇ꯭ꯔꯒꯅ ꯀꯩꯍꯥꯢꯅꯤ ꯀꯃꯥꯏꯅ ꯑꯣꯏꯗꯣꯏꯅꯣ ꯁꯨꯝ ꯑꯩ ꯈꯪꯗꯕꯩꯅꯤꯀꯣ ꯅꯪꯉꯤꯁꯦ
ꯅꯪꯅ ꯍꯦꯟꯅ ꯈꯪꯉꯤ ꯄꯣꯠꯅꯤꯗ ꯑꯩꯉꯣꯟꯗ ꯑꯃꯨꯛ ꯍꯪꯖꯜꯂꯛꯑꯦ
ꯀꯥꯏꯗꯩꯅꯣꯗ ꯈꯪꯉꯕꯕꯨ ꯀꯃꯥꯏꯅ ꯏꯆꯦꯗ ꯀꯃꯥꯏꯅ ꯍꯪꯖꯗꯣꯢꯅꯣ ꯈꯪꯗꯕꯩꯅꯤ ꯏꯆꯦꯗꯒꯤ ꯑꯩ ꯄꯧꯇꯥꯛ ꯈꯔ ꯂꯧꯔꯤꯁꯦ
ꯈꯪꯕ ꯍꯥꯏꯗꯤ ꯃꯣꯏꯅ ꯉꯥꯡꯕ ꯋꯥꯁꯦ ꯐꯖꯅ ꯇꯥꯕꯤꯒꯗꯕ
ꯎꯝ
ꯍꯥꯏꯗꯤ ꯇꯥꯔꯤꯅꯦꯅ ꯌꯦꯠꯂꯣꯝꯗ ꯇꯥꯔꯒ ꯑꯣꯏꯔꯣꯝꯗ ꯐꯥꯎꯗꯣꯛꯄꯗꯨꯗꯤ ꯅꯠꯇꯕ ꯑꯗꯨꯝ ꯇꯨꯃꯤꯟꯅ ꯑꯗꯨꯝ ꯇꯥꯕꯗꯣ ꯑꯗꯨꯒ ꯂꯧꯁꯟꯕꯗꯣ
ꯎꯝ
ꯑꯗꯨ ꯑꯃ ꯂꯩꯔꯦ
ꯎꯝ
ꯑꯗꯥꯒꯤ ꯁꯨꯝ ꯂꯩꯗꯅ ꯃꯤꯁꯦ ꯃꯥꯁꯦ ꯅꯨꯡꯉꯥꯏꯇ꯭ꯔꯦꯕꯨ ꯍꯥꯏꯔꯁꯨ ꯅꯠꯇ꯭ꯔꯒ ꯃꯥꯁꯦ ꯍꯔꯥꯎꯋꯦꯕꯨ ꯍꯥꯏꯔꯁꯨ ꯑꯗꯨꯝ ꯈꯪꯕꯅꯤꯗꯅ ꯑꯗꯨꯒꯨꯝꯕꯗꯣ ꯈꯪꯉꯥꯒ ꯏꯛꯅꯣꯔ ꯇꯧꯕ ꯅꯠꯇꯕ
ꯎꯝ
ꯎꯝ ꯂꯩꯗꯅ ꯈꯔ ꯊꯦꯝꯖꯤꯟꯕꯤꯕꯅꯤ ꯈꯪꯗꯦ ꯃꯥꯏ ꯅꯨꯡꯉꯥꯏꯕꯗꯨꯗ ꯁꯔꯨꯛ ꯌꯥꯕꯅꯤ ꯈꯪꯗꯦ
ꯎꯝ
ꯍꯥꯢꯗꯅ
ꯑꯗꯣ ꯢꯆꯦꯒꯤꯗꯤ ꯀꯃꯥꯏ ꯀꯃꯥꯏ ꯑꯣꯏꯒꯦ ꯄꯥꯝꯖꯕꯗꯣ ꯑꯣꯢꯍꯟ ꯅꯤꯡꯕ ꯀꯩꯅꯣ ꯅꯨꯄꯥꯗꯣ ꯀꯩꯝ ꯈꯟꯗ꯭ꯔꯤꯕꯣ ꯍꯥꯢꯁꯦ
ꯈꯟꯗꯦ
ꯑꯣꯟꯇꯣꯛꯄꯅꯤꯗ
ꯑꯩꯒꯤꯗꯤꯅꯦ ꯎꯝ
ꯎꯝ
ꯃꯥꯁꯦ ꯃꯥ ꯃꯁꯥꯁꯦ ꯃꯥꯅꯦꯁꯦ ꯀꯥꯎꯖꯥꯗꯕ ꯃꯤ ꯍꯥꯏꯇꯥꯔꯦ ꯍꯥꯏꯗꯤ ꯑꯣꯚꯔ ꯀꯟꯐꯤꯗꯦꯟ ꯂꯩꯕ ꯅꯠꯇꯕ ꯏꯒꯣ ꯋꯥꯡꯕ ꯅꯠꯇꯕ ꯑꯗꯨ ꯇꯧꯕꯇꯕꯨ ꯍꯥꯏꯗꯤ ꯃꯁꯥꯒꯤ ꯑꯣꯏꯔꯤꯕ ꯐꯤꯕꯝꯗꯨꯗ ꯃꯁꯥꯅ ꯑꯗꯨꯝ ꯆꯥꯎꯊꯣꯛꯆꯕ ꯉꯝꯕ ꯍꯥꯏꯇꯥꯔꯦ
ꯎꯝ ꯑꯔꯦꯕꯀꯥꯟꯗꯥ ꯄꯦꯟꯊꯣꯛꯄ ꯉꯝꯕꯗꯣ ꯑꯣꯏꯗꯣꯏꯔꯣ
ꯍꯣꯏ ꯄꯦꯟꯗꯣꯛꯄꯅ ꯑꯁ ꯑꯩꯁꯦ ꯌꯥꯝ ꯂꯩꯇꯦꯅ ꯍꯥꯏꯔꯒ ꯌꯥꯔꯦꯗꯅ ꯁꯨꯃꯥꯏꯅ ꯂꯩꯕꯗꯣ ꯅꯠꯇꯕ ꯑꯗꯨꯝ ꯑꯩ ꯏꯁꯥꯒꯤ ꯑꯣꯏꯕ ꯐꯤꯕꯝꯁꯤꯗ ꯑꯗꯨꯝ ꯑꯣꯀꯦ ꯑꯣꯏꯔꯦꯅ ꯑꯗꯨꯝ ꯈꯟꯕ ꯉꯝꯕꯗꯣ
ꯍꯥꯢꯔꯤꯁꯦ ꯆꯥꯡꯖꯤꯗ ꯈꯪꯅꯥ ꯆꯠꯄꯗꯣ ꯑꯗꯨ ꯈꯛꯇꯥꯔꯣ
ꯈꯪꯗ꯭ꯔꯦꯗ ꯌꯥꯝ ꯍꯪꯖꯜꯂꯛꯑꯅꯨ ꯅꯪꯁꯨ
ꯑꯗꯨ ꯑꯣꯏꯇꯥꯔꯗꯤ ꯌꯥꯝꯅꯔꯦ ꯃꯤ ꯌꯥꯝ ꯑꯩꯈꯣꯏ ꯏꯃꯥꯟꯅꯕ ꯑꯃꯁꯨ ꯂꯩ ꯑꯗꯨꯒꯤꯅꯤꯗ
ꯃꯕꯨꯛ ꯌꯥꯝ ꯐꯕ ꯃꯁꯛ ꯃꯇꯧꯒ ꯐꯖꯕ ꯒ꯭ꯌꯥꯟ ꯇꯥꯕ ꯍꯥꯏꯕ ꯏꯟꯕ ꯃꯌꯥꯝ ꯂꯩ ꯍꯥꯏꯕꯅꯤꯗꯒꯤꯗꯤ ꯕꯥꯔꯇꯣꯟ ꯑꯃ ꯄꯦꯛꯀꯦ ꯇꯧꯕꯅꯤ
ꯀꯔꯤ
ꯀ ꯀꯦ ꯂꯩꯇꯦ ꯍꯥꯏꯔꯗꯤ ꯑꯩꯈꯣꯏ ꯏꯃꯥꯟꯅꯕꯒꯤ ꯕꯥꯔꯇꯣ ꯑꯃ ꯇꯔꯀꯦ ꯇꯧꯅꯦ
ꯑꯁ ꯌꯥꯖꯔꯦ ꯌꯥꯖꯔꯦ
ꯑꯣ ꯐꯔꯦ ꯐꯔꯦ ꯐꯒꯤꯇꯧꯕꯅꯤꯗ ꯉꯍꯥꯛꯇꯪ ꯅꯣꯛꯁꯦꯅ
ꯍꯥꯟꯅ ꯁꯨꯃꯥꯏꯅ ꯋꯥꯔꯤ ꯁꯥꯟꯅꯕ ꯀꯌꯥꯃꯨ ꯁꯥꯟꯅꯈ꯭ꯔꯧꯒꯦ ꯀꯌꯥ ꯋꯥꯠꯂꯤ ꯁꯤꯒꯤꯗ
ꯎꯝ ꯀꯌꯥ ꯁꯨꯒꯔꯒꯤ ꯈꯥꯪꯗꯤꯌꯦ ꯇꯔꯥꯇꯔꯦꯠꯂ ꯇꯔꯥꯅꯤꯄꯥꯜ ꯂꯗꯤ ꯁꯨꯔꯝꯃꯅꯤ ꯑꯩꯈꯣꯏ ꯃꯥꯒ ꯑꯩꯈꯣꯏ ꯃꯥꯒꯤ ꯅꯝꯕꯔꯅꯦꯕꯀꯣ ꯁꯤꯁꯦ
ꯎꯝ ꯍꯝ
ꯑꯩꯈꯣꯏ ꯃꯥꯒ ꯍꯦꯛ ꯁꯥꯟꯅꯍꯕꯅꯦꯕ ꯑꯩꯅ ꯃꯤꯒ ꯑꯗꯣ ꯈꯨꯃꯥ ꯁꯪꯗ꯭ꯔꯀꯥꯟꯗꯅ ꯑꯩꯅ ꯑꯃꯨꯛ ꯈꯨꯃꯥ ꯁꯥꯔꯒ ꯁꯥꯟꯅꯕꯒꯤ ꯋꯥꯅꯤ
ꯀꯣ ꯀꯩꯅꯣ ꯑꯅꯤ ꯄꯥꯏꯕ꯭ꯔꯣ ꯑꯅꯤ ꯑꯍꯨꯝ
ꯋꯥꯆꯞ ꯄꯥꯏꯗꯨꯅ ꯑꯩꯒꯤ ꯅꯝꯕꯔꯅꯦꯕ ꯏꯁꯥꯒꯤ
ꯑꯣ
ꯑꯗꯨꯒ ꯁꯤꯅ ꯑꯩꯈꯣꯏ ꯃꯥꯒꯤ ꯐꯣꯟ
ꯑꯣ ꯑꯆꯥ ꯑꯆꯥ ꯍꯌꯦꯡ ꯁꯣꯏꯕ ꯑꯃꯨꯛ ꯃꯥꯗ ꯇꯧꯖꯔꯁꯦ ꯐꯔꯛ ꯇꯥꯅꯤ ꯍꯥꯏꯕꯒꯤ ꯃꯤꯗ ꯑꯗꯨꯝ ꯍꯪꯉꯛꯏꯁꯦ
ꯇꯧꯁꯠꯂꯣ ꯑꯗꯨꯝ ꯃꯈꯨꯝ ꯃꯥꯁꯨ ꯋꯥꯔꯤ ꯁꯥꯟꯅꯕ ꯅꯨꯡꯉꯥꯏꯕꯅꯦ ꯑꯗꯨꯝ
ꯑꯣ ꯌꯥꯏꯅꯦ ꯋꯥꯔꯤꯁꯦ ꯉꯁꯥꯏꯒꯤ ꯁꯨꯃꯥꯏꯅ ꯑꯝꯇꯪ ꯁꯥꯟꯅꯒꯗꯕꯅꯤꯅꯅꯦ ꯈꯪꯗꯕꯗꯣ ꯑꯗꯣ ꯀꯩꯅꯣꯒꯤ ꯅꯪ ꯆꯥꯅꯤꯡꯕ ꯀꯩ ꯀ ꯌꯦꯟꯁꯥꯡꯅ ꯐꯏ ꯆꯥꯅꯤꯡꯒꯦꯗ
ꯑꯍꯥꯎꯕ ꯏꯟꯁꯥꯡꯅ ꯑꯍꯥꯎꯕ ꯍꯥꯎꯔꯗꯤ ꯌꯥꯔꯦ ꯆꯝꯊꯣꯡꯉꯔꯁꯨ ꯁꯨ ꯍꯥꯎꯔꯗꯤ ꯆꯥꯅꯤꯡꯉꯦ ꯉꯥ ꯊꯣꯡꯉꯁꯨ ꯍꯥꯎꯔꯗꯤ ꯆꯥꯅꯤꯡꯉꯦ
ꯎꯝ
ꯑꯇꯩ ꯍꯥꯑꯣꯕꯤ ꯍꯥꯑꯣꯔꯗꯤ ꯌꯥꯔꯦ ꯑꯣꯛ ꯊꯣꯡꯉꯁꯨ ꯁꯟ ꯊꯣꯡꯉꯁꯨ
ꯁꯥ ꯁꯥꯁꯨ ꯑꯗꯨꯝ ꯐꯖꯅ ꯆꯥꯕ꯭ꯔꯣꯕ ꯑꯣꯛ ꯁꯟ
ꯂꯣꯏ ꯆꯥꯏꯌꯦ ꯍꯥꯎꯕ ꯍꯥꯎꯔꯗꯤ ꯑꯗꯨꯒ ꯅꯨꯡꯁꯤꯕ ꯖꯤꯕ ꯂꯩꯗꯅ
ꯎꯝ ꯀꯩ ꯀꯩꯁꯤꯕ ꯄꯨ ꯅꯨꯡꯁꯤꯁꯦ
ꯍꯨꯏꯁꯨ ꯅꯨꯡꯁꯤ ꯑꯗꯒꯤ ꯑꯩꯈꯣꯏꯗꯕꯨ ꯂꯣꯏꯔꯗꯤ ꯌꯦꯟꯁꯨ ꯅꯨꯡꯁꯤ ꯉꯥꯅꯨꯁꯨ ꯅꯨꯡꯁꯤ ꯂꯣꯏ ꯅꯨꯡꯁꯤ ꯑꯩꯈꯣꯏ ꯑꯩꯈꯣꯏꯗ ꯂꯣꯏꯕ ꯄꯣꯠ ꯑꯣꯏꯔꯗꯤ
ꯅꯤꯡꯡꯈꯤꯗꯔꯣꯏꯗꯤ ꯅꯨꯡꯁꯤꯗꯕ
ꯃꯤꯒꯤꯗ ꯂꯣꯏꯕꯗꯁꯨꯅꯦ ꯍꯨꯏ ꯍꯥꯏꯕꯁꯤꯗꯤ ꯂꯣꯏ ꯅꯨꯡꯁꯤꯔꯦ
ꯑꯣ
ꯂꯩꯀꯥꯏ ꯍꯏꯀꯥꯁꯦ ꯑꯩꯈꯣꯏꯗ ꯂꯣꯏ ꯂꯩꯕꯅꯤ ꯄꯤꯛꯏꯉꯩꯗ ꯑꯩꯈꯣꯏꯗ ꯆꯦꯜꯂꯛꯇꯕ ꯑꯝꯇ ꯌꯥꯎꯗꯦ
ꯑꯣ ꯑꯣ ꯑꯣ
ꯃꯄꯨꯅ ꯄꯣꯔꯒꯒ ꯄꯨꯒꯤꯗꯣꯏꯅꯦꯕꯀꯣ ꯃꯌꯨꯝꯗ ꯑꯗꯨꯒ ꯃꯌꯨꯝꯕꯧ ꯌꯧꯔꯝ ꯌꯧꯐꯥꯠꯂꯝꯒꯤꯔꯣꯏ ꯑꯈꯣꯏꯗ ꯑꯃꯨꯛ ꯆꯦꯜꯂꯛꯇꯣꯏꯕ
ꯎꯝ ꯍꯩ ꯑꯩꯅꯃꯨꯛ ꯍꯨꯏꯒꯨꯝꯕ ꯍꯪꯗꯣꯡꯒꯨꯝꯕꯖꯦ ꯉꯁꯥꯏ ꯑꯩꯈꯣꯏ ꯌꯨꯝꯗꯖꯨ ꯑꯝꯇ ꯂꯣꯏꯔꯛꯇꯦꯕ ꯑꯗꯨꯅ ꯍꯨꯏꯅ ꯃꯅꯝ ꯅꯝꯕ ꯍꯨꯏ ꯍꯨꯏ ꯍꯥꯏꯔꯗꯤ ꯌꯥꯝ ꯍꯩꯅꯗꯕꯗꯣ ꯏꯁꯥꯗ ꯍꯨꯏꯖꯨ ꯀꯤꯌꯦꯕ ꯍꯣꯏ ꯍꯨꯏꯅꯒ ꯃꯅꯝ ꯅꯝꯃꯛꯄꯁꯦ ꯍꯧꯖꯤꯛꯄꯨꯗꯤ ꯈꯔ
ꯄꯌꯥꯝ ꯀꯨꯏꯔꯕ ꯐꯥꯎ ꯍꯥꯏꯇꯥꯔꯦ ꯍꯨꯏꯒꯥꯖꯦ ꯂꯝꯕꯦꯟꯗ ꯍꯨꯏ ꯆꯠꯂꯝꯕꯖꯦ ꯅꯥꯀꯟꯗ ꯇꯞꯂꯤ ꯇꯞꯂꯤ ꯑꯗꯨꯝ ꯆꯠꯇꯣꯏꯅꯦ ꯍꯨꯏ ꯑꯃꯨꯛ ꯌꯦꯡ ꯂꯃꯦꯟ ꯑꯃꯨꯛ ꯌꯦꯡ
ꯅꯪꯅ ꯀꯤꯔꯨꯔꯗꯤꯅꯦ ꯃꯣꯏꯖꯨ ꯈꯪꯕꯅꯦꯕ ꯑꯁꯤ ꯃꯤꯖꯦ ꯑꯩꯉꯣꯟꯗ ꯀꯤꯔꯦꯖꯦ ꯈꯪꯕꯅꯦꯕ ꯅꯪꯅ ꯀꯤꯔꯕꯀꯣ ꯍꯦꯟꯖꯜꯂꯛꯑꯅꯤ ꯃꯣꯏꯅ ꯆꯣꯡꯖꯟ ꯆꯣꯡꯖꯟ ꯈꯣꯡꯕꯅꯤ ꯈꯪꯗꯦ ꯆꯤꯛꯀꯦ ꯆꯤꯛꯀꯦ ꯇꯧꯕꯅꯤ ꯈꯪꯗꯦ ꯇꯧꯔꯅꯤ ꯅꯪꯅ ꯀ꯭ꯌꯤꯝ ꯀꯤꯔꯨꯅꯣꯕꯀꯣ ꯃꯣꯏꯖꯨ ꯀꯩꯝ ꯍꯥꯏꯔꯑꯣꯏ ꯑꯗꯨꯝ ꯇꯨꯃꯤꯟꯅ ꯑꯗꯨꯝ ꯆꯠꯈꯤꯅꯤ ꯊꯋꯥ ꯁꯥꯗꯕꯤꯗ ꯅꯪꯅ ꯊꯋꯥ ꯁꯥꯗ꯭ꯔꯕ ꯃꯣꯏꯖꯨ ꯊꯋꯥ ꯁꯥꯗꯕꯤ ꯆꯠꯈꯤꯅꯦꯕ
ꯍꯣꯏ ꯍꯣꯏ ꯑꯗꯣ ꯀꯩꯅꯣ ꯇꯧꯋꯦ ꯑ ꯄꯨꯡꯗꯣ ꯑꯩ ꯑꯃꯨꯛ ꯇꯧꯔꯣꯔ ꯃꯇꯝ
ꯎꯝ ꯑꯗꯨꯝ ꯁꯤꯖꯦ ꯃꯤꯅꯠ ꯐꯥꯔꯒ ꯃꯊꯟꯇ ꯑꯗꯨꯝ ꯇꯠꯄꯅꯦ
ꯑꯣ ꯌꯥꯔꯦ ꯌꯥꯔꯦ ꯑꯗꯨꯗꯤ
ꯍ ꯅꯪ ꯌꯥꯝ ꯌꯥꯝ ꯁꯥꯟꯅꯗ꯭ꯔꯤꯕꯣ ꯆꯥꯅꯤꯡꯕ ꯏꯟꯁꯥꯡ ꯀꯗꯧꯔ
ꯆꯥꯅꯤꯡꯕ ꯌꯦꯟꯁꯥꯡꯁꯦ ꯉꯁꯥꯏ ꯑꯩ ꯌꯥꯝ ꯁꯥꯟꯅꯗ꯭ꯔꯤꯗ ꯖꯤ ꯋꯥꯔꯤ ꯑꯗꯣ ꯅꯪꯒꯤ ꯆꯝꯊꯣꯡꯗꯗꯤ ꯀ ꯀꯩ ꯆꯝꯊꯣꯡ ꯆꯥꯅꯤꯡꯕꯅꯣ ꯍꯧꯖꯤꯛꯀꯥꯟꯁꯤꯕꯣ
ꯆꯝꯊꯣꯡꯁꯦ ꯑꯗꯨꯝ ꯏꯌꯥ ꯌꯥꯏꯗ ꯑꯗꯨꯝ ꯀꯩ ꯍꯥꯏꯗꯣꯏꯅꯣ ꯍꯥꯎꯕꯨ ꯍꯥꯎꯔꯗꯤ ꯑꯗꯨꯝ ꯌꯥꯔꯦ
ꯎꯝ ꯉꯥ ꯃꯆꯥꯥ ꯑꯃ ꯌꯥꯎꯔꯗꯤ ꯌꯥꯔꯦ ꯎꯝ ꯑꯩ ꯑꯩꯒꯤꯅ ꯆꯥꯅꯤꯡꯗꯕ ꯍꯥꯏꯇꯥꯔꯦ ꯉꯁꯥꯏꯒꯤ ꯀꯩꯅꯣꯗꯣ ꯁꯦꯕꯣꯠ ꯆꯝꯊꯣꯡꯖꯦ ꯑꯗꯨꯝꯕ ꯌꯥꯝ ꯆꯥꯅꯤꯡꯗꯦ ꯑꯇꯩꯗꯕꯨꯗꯤ ꯑꯗꯨꯝ ꯆꯥꯅꯤꯡꯉꯦꯕ ꯁꯦꯕꯣꯠꯁꯤꯃꯗꯤ ꯆꯝꯐꯣꯡ ꯍꯥꯏꯅꯗ꯭ꯔꯦ ꯑꯗꯨꯒ ꯊꯥꯎ
ꯍꯥꯎꯕꯅꯤꯗ
ꯎꯝ ꯁꯤꯕꯣꯠꯇ ꯑꯃꯨꯛ ꯏꯔꯣꯜꯂꯒꯅ ꯑꯃꯨꯛ ꯈꯔ ꯆꯥ ꯌꯥꯏꯌꯦꯕ ꯑꯗꯣ ꯊꯥꯎ ꯊꯥꯎ ꯆꯥꯅꯤꯡꯇꯕ ꯍꯥꯏ ꯀꯥꯟ ꯉꯁꯥꯏꯒꯤ ꯈꯣꯡꯗ꯭ꯔꯨꯝꯒꯨꯝ ꯊꯣꯡꯕꯒꯨꯝꯕ ꯑꯗ ꯃꯥꯏꯔꯦꯟ ꯊꯣꯡꯕ ꯒꯨꯝꯕꯁꯨ ꯆꯥꯅꯤꯡꯇꯦ ꯍꯩꯅꯗꯕꯗꯣ ꯊꯥꯎꯔꯦ ꯊꯥꯎꯔꯦ ꯃꯅꯥ ꯃꯁꯤꯡ ꯊꯣꯡ ꯇꯔꯗꯤ ꯆꯥꯅꯤꯡꯗꯦꯕ
ꯑꯩꯗꯤ ꯂꯣꯏ ꯍꯥꯎꯋꯦ ꯑꯗꯨꯒ ꯑꯩꯅ ꯆꯥꯗꯕ ꯑꯝꯗꯤ ꯂꯩ ꯍꯪꯒꯥꯝꯖꯦ ꯍꯪꯒꯥꯝꯖꯦ ꯃꯤꯅ ꯃꯜꯂꯕ ꯑꯗꯨꯝ ꯆꯥꯗ꯭ꯔꯦ ꯏꯁꯥꯅ ꯃꯜꯂꯗꯤ ꯆꯥꯏ ꯅꯠꯇꯦ ꯇꯤꯟ ꯃꯆꯥ ꯃꯆꯥ ꯅꯞꯀꯜꯂꯤꯗꯅ ꯍꯪꯒꯥꯝꯗꯤ